ꯇꯥꯕꯣ ꯀꯩꯗꯧꯔꯝꯃꯤꯅꯣ ꯍꯧꯖꯤꯛꯐꯥꯎ ꯊꯦꯡꯉꯤ ꯇꯨꯝꯗ꯭ꯔꯤꯕꯣ
ꯑꯁ ꯕꯣꯜ ꯂꯩ ꯍꯥꯏꯔꯒ ꯈꯪꯗꯦ ꯑꯗꯨꯝ ꯃꯤꯠ ꯄꯥꯡꯒ ꯂꯩꯒꯅꯤ ꯈꯜꯂꯤꯅꯦ
ꯍ
ꯀꯗꯤ ꯄꯜ ꯌꯦ ꯌꯦꯡꯉꯉꯇ꯭ꯔꯣ
ꯀꯍꯕ
ꯕꯣ ꯌꯦꯡꯉꯣꯏꯗ꯭ꯔꯣ
ꯌꯦꯡꯗꯣꯏꯅꯦ ꯌꯦꯡꯉꯒ ꯂꯩꯔꯝꯕꯅꯤ ꯑꯗꯣ ꯅꯪ ꯀꯣꯜ ꯇꯧꯔꯛꯀꯦ ꯑꯃꯨꯛ ꯍꯥꯏꯕꯗ ꯇꯧꯔꯨꯒꯅꯦ
ꯑꯁꯋꯥꯜꯗꯤ ꯀꯩꯅꯣ ꯉꯁꯤ ꯄꯨꯡ ꯑꯅꯤ ꯑꯍꯤꯡ ꯄꯨꯡ ꯑꯅꯤ ꯃꯈꯥꯏ ꯑꯗꯨꯋꯥꯏꯗ ꯑꯣꯏꯗꯣꯏꯅꯦ ꯀꯩꯅꯣ
ꯅꯠꯇꯦ ꯍꯧꯖꯤꯛ ꯃꯣꯔꯣꯀꯣꯒ ꯀꯩꯅꯣ ꯂꯩꯌꯦ
ꯑꯣ ꯌꯦꯡ ꯃꯤꯅꯅꯤ
ꯌꯥ
ꯑꯥ ꯐꯥꯏ
ꯅꯪꯗꯤ ꯀꯩ ꯃꯊꯦꯜ ꯆꯥꯕꯤꯈ꯭ꯔꯒꯦ
ꯑꯩꯈꯣꯏ ꯎꯝ ꯁꯤꯔꯣ
ꯍꯣꯏ ꯑꯁ ꯍꯥꯎꯋꯦ ꯅꯣꯏ ꯍꯣꯁꯇꯦꯜꯗ ꯑꯗꯨꯝ ꯑꯣꯛꯁꯥ ꯄꯤꯖꯕ ꯕ꯭ꯔꯣꯝ
ꯑꯣꯁꯥꯡꯁꯨ ꯌꯦꯉꯁꯨ ꯋꯥꯁꯨ ꯑꯗꯨꯒ ꯀꯩꯅꯣꯁꯨ
ꯑꯥꯕ
ꯄꯦꯍꯕꯥ
ꯇꯥꯔꯕ ꯅꯪꯗꯤ ꯀꯩ ꯌꯦꯟꯁꯥꯡ ꯆꯥꯒꯦ
ꯑꯩꯗꯤ ꯉꯁꯤ ꯌꯦꯟ ꯆꯥꯏꯌꯦ
ꯍꯥꯎꯗ ꯎꯝ
ꯁꯦꯋꯥꯠ ꯂꯩꯔꯤꯕ
ꯑ ꯑ ꯑꯩꯈꯣꯏ ꯈꯨꯟꯗ ꯊꯥꯔꯤꯗꯣ ꯆꯦꯔꯤ ꯄꯥꯝꯕꯤꯔꯣ
ꯃꯥꯅꯦ ꯃꯥꯅꯦ
ꯂꯝꯕꯤ ꯃꯇꯥꯏꯗ ꯊꯥꯔꯤꯕꯥ ꯆꯦꯔꯤ ꯄꯥꯝꯕꯤꯅꯣ ꯀꯔꯝ ꯀꯥꯟꯗ ꯊꯥꯔꯤꯅꯣ
ꯊꯥꯏꯅ ꯆꯍꯤ ꯑꯅꯤ ꯃꯃꯥꯡ ꯑꯁꯤꯒꯨꯝꯕꯗ ꯊꯥ ꯃꯥꯜꯂꯦ ꯈꯟꯗꯩ ꯆꯍꯤ ꯑꯃ ꯃꯃꯥꯡꯗ ꯌꯥꯝ ꯊꯨꯅ ꯆꯥꯎꯋꯦꯀꯣ
ꯑꯣ ꯌꯥꯝ ꯊꯨꯅ ꯆꯧꯍꯦ ꯆꯍꯤ ꯀꯌꯥ ꯁꯨꯔꯥꯒꯦ
ꯆꯍꯤ ꯑꯃꯃ ꯍꯦꯜꯂꯝꯃꯅꯤ ꯈꯪꯗꯦ
ꯑꯣ ꯃꯌꯥꯝ ꯊꯥꯖꯤꯜꯂꯗꯤ ꯐꯗꯣꯏꯕ ꯄꯔꯦꯡ ꯁꯥꯥꯅꯀꯣ
ꯍꯣꯏ ꯊꯥꯝꯅꯦ ꯎ ꯄꯥꯝꯕꯤ ꯃꯌꯥꯝꯗꯤ ꯑꯗꯨꯝ ꯑꯗ ꯎꯝ ꯉꯥꯁꯤ ꯁꯣꯁꯦꯜ ꯋꯥ ꯇꯥꯎꯗꯣ ꯇꯥꯕ꯭ꯔꯛ
ꯇꯥꯏꯅꯦ ꯇꯥꯏꯅꯦ ꯍꯥꯏꯔꯛꯑꯣꯅꯦ
ꯁꯦꯕꯥ ꯇꯧꯕꯗꯣ ꯑꯁ ꯆꯥꯕ ꯊꯛꯄ ꯌꯥꯝ ꯇꯧꯋꯦ ꯉꯁꯤ ꯃꯤꯗꯤ ꯇꯔꯦꯠ ꯈꯛꯇ ꯂꯥꯛꯄ
ꯀꯩꯅꯣ ꯈꯨꯟꯒꯤ ꯄꯥꯈꯪ ꯂꯩꯁꯥꯕꯤ ꯈꯛꯇ ꯇꯧꯔ ꯅꯠꯇ꯭ꯔꯒ ꯑꯍꯜ ꯂꯃꯟꯁꯤꯡꯗꯔꯣ
ꯑꯗꯨ ꯑꯣꯏꯔꯁꯨ ꯃꯇꯝꯗꯣ ꯍꯥꯏꯕꯗꯤ ꯈꯨꯟꯗ ꯃꯤ ꯌꯥꯝ ꯂꯩꯅꯗꯕ ꯍꯧꯖꯤꯛꯁꯦ
ꯑꯥ
ꯑꯗꯨꯒꯤ ꯃꯥꯏ ꯃꯥꯏ ꯊꯕꯥꯛ ꯂꯥꯏꯔꯤꯛ ꯇꯝꯕꯒ ꯀ ꯂꯣꯏ ꯆꯠꯅꯈꯤꯗꯅ
ꯑꯥ
ꯑꯗꯨꯒꯤ ꯃꯤ ꯇꯔꯦꯠ ꯈꯛꯇ ꯂꯥꯛꯄ
ꯂꯩꯕ ꯅꯣꯏꯅ ꯂꯣꯏꯅ ꯌꯦꯡꯁꯤꯟ ꯈꯣꯠꯆꯤꯟ ꯇꯧꯕꯗꯅ ꯌꯥꯝ ꯐꯔꯅꯦ
ꯑꯗꯣ ꯌꯦꯟ ꯆꯥꯕꯅꯦ ꯀꯦꯖꯤ ꯑꯅꯤ
ꯑꯁ ꯆꯆꯤ
ꯎꯝ ꯍꯥꯎꯋꯦ ꯍꯥꯎꯋꯦ
ꯑꯗꯨꯗ ꯀꯦꯖꯤ ꯍꯣꯡꯕ꯭ꯔꯣ ꯀꯦꯖꯤ ꯑꯃꯗ ꯀꯌꯥ ꯀꯌꯥ ꯄꯤꯅꯒꯦ
ꯀꯦꯖꯤ ꯑꯃꯗ ꯆꯅꯤꯌꯥꯡꯈꯩ ꯅꯣꯏꯔꯣꯝꯗꯗꯤ
ꯑꯣꯏꯌꯦ
ꯑꯣ ꯑꯁꯤꯗꯤ ꯍꯣꯡꯉꯤꯀꯣ ꯑꯗꯨꯗꯤ
ꯎꯝ ꯑꯗꯨ ꯂꯍꯣꯡꯉꯦ ꯑꯗꯣ ꯑꯣꯛꯁꯥꯒꯨꯝꯕꯗꯤ ꯀꯌꯥ ꯀꯌꯥ ꯄꯤꯒꯦ
ꯑꯛꯆꯥꯡꯒ ꯑꯃꯗꯤꯗꯤ ꯍꯟꯗꯛ ꯍꯣꯡꯕ ꯃꯥꯜꯂꯦ ꯀꯩꯅꯣ ꯂꯩꯕꯒꯤꯦ
ꯊꯥ ꯊꯥ ꯍꯈꯣꯏ ꯁꯤꯗꯩꯗꯤ ꯆꯥꯝꯃꯔꯤ ꯍꯦꯟꯅ ꯀꯩꯅꯣ ꯇꯧꯔꯒ ꯆꯥꯝꯃꯔꯤ ꯃꯔꯐꯨꯗ꯭ꯔꯥ
ꯑꯗꯨ ꯆ ꯃꯨꯔꯤ ꯩꯒꯨꯝꯕ ꯄꯤꯔꯝꯒꯗꯧ ꯃꯥꯜꯜꯂꯤꯁꯤꯗ ꯃꯣꯏꯅ ꯍꯥꯟ ꯆꯥꯕꯗꯣ ꯑꯩꯈꯣꯏ
ꯎ ꯑꯦꯪꯅꯤꯁꯤꯗ ꯀꯣꯏꯕ ꯂꯥꯛꯇꯣꯔꯔꯣꯏꯅ ꯌꯥꯝ ꯍꯔꯥꯎ ꯥꯎꯔꯔꯕꯅꯤꯗ ꯋꯥꯈꯜ ꯈꯠꯁꯤ ꯖꯠ ꯖꯥ ꯁꯥꯒꯗꯅ ꯀꯔꯤ ꯁꯦꯠꯇꯣꯏꯅꯣ ꯀꯔꯤ ꯇꯧꯗꯣꯏꯅꯣ ꯉ ꯎꯝ ꯀꯈꯜꯗꯣ
ꯑꯩꯁ ꯀꯥꯏꯗꯗꯒꯤꯅꯣ ꯑꯃꯐꯥꯎ ꯂꯩꯇꯦ ꯑꯁꯦꯡꯕ
ꯂꯩꯁꯟꯂꯣ ꯈꯔ ꯕ꯭ꯔꯥꯟꯗꯦꯠ ꯑꯣꯏꯕ ꯈꯣꯛ ꯀꯗꯏꯀꯤꯦ
ꯆꯠꯅꯤꯡꯉꯥꯏ ꯈꯛꯇ ꯑꯗꯨꯝ ꯇꯤꯛꯀꯦꯠ ꯈꯛꯇ ꯑꯗꯨꯒꯤ ꯈꯛꯇꯅꯦ ꯄꯩꯁꯥꯗꯣ ꯍꯥꯏꯕꯗꯤ ꯄꯨꯔꯥ ꯇꯥꯏꯠ ꯕꯖꯦꯠꯅꯦꯕ ꯄꯩꯁꯥ ꯂꯩꯅꯗꯕ ꯃꯇꯝꯅꯤꯅꯦꯕ ꯍꯧꯖꯤꯛꯁꯦ ꯏꯃꯨꯡ ꯈꯨꯗꯤꯡ
ꯍꯣꯏꯅꯤ ꯍ ꯏꯁꯩꯥ ꯂꯩꯅꯕ ꯈ ꯂꯩꯔꯔꯣꯏ
ꯑꯁꯦꯡꯕ ꯑꯗꯨꯝ ꯀꯩꯅꯣ ꯀꯣꯏꯕ ꯆꯠꯄ ꯐꯪꯂꯉꯗꯤ ꯑꯔꯩ ꯑꯔꯩꯕ ꯐꯤꯔꯣꯟꯜꯗꯣ ꯑꯗꯨꯝ ꯁꯦꯠꯂꯒ ꯆꯠꯂꯒꯦ ꯍꯥꯏꯔꯤꯅꯤ
ꯎꯝ ꯅꯪ ꯎꯝ ꯑꯁ ꯅꯨꯡꯉꯥꯏꯔꯣꯏ ꯑꯗꯨꯗꯤ ꯀꯔꯤꯝ ꯆꯥꯗꯕꯤ ꯊꯥꯛꯇꯕꯤ ꯇꯨꯝꯗ꯭ꯔꯔꯤꯝꯀꯣꯕꯗꯤ
ꯑꯦ ꯑꯗꯨꯗꯤ ꯄꯨꯗꯣꯏꯅꯦ ꯆꯨꯝꯅꯒꯤ ꯍꯥꯏꯕ ꯋꯥ ꯈꯛꯇꯅꯤ ꯀꯩꯅꯣ ꯐꯣꯟꯗꯗꯤ
ꯎꯝꯅꯤ ꯅꯨꯡꯉꯥꯏꯔꯣꯏꯕ ꯀꯩꯁꯨ ꯀꯣꯏꯅꯣ ꯅꯠꯇ꯭ꯔꯥ
ꯍꯥ
ꯀꯣꯏꯕꯅꯣ ꯀꯩꯝ ꯌꯥꯎꯗ꯭ꯔꯗꯤ ꯅꯨꯡꯉꯥꯏꯔꯕ ꯏꯆꯝ ꯆꯝꯅꯗꯤ
ꯍꯣꯏ ꯈꯔꯕꯨꯗꯤ ꯄꯨꯗꯣꯏꯅꯦꯕ ꯑꯗꯨꯗꯤ ꯌꯥꯝ ꯀꯥ ꯍꯦꯟꯅ ꯇꯧꯅꯤꯡꯉꯥꯏꯗꯤ ꯂꯩꯇꯦꯕ ꯍꯥꯏꯕ
ꯍꯥꯏꯒꯨꯝꯗꯅ ꯑꯁ ꯖꯨꯀꯣ ꯕꯤꯦꯂꯤꯒ ꯆꯠꯇꯅ ꯈꯣꯠꯇꯅ ꯌꯥꯝ ꯅꯨꯡꯉꯥꯏꯌꯦꯗ ꯅꯣꯏꯅꯤꯍ
ꯍꯣꯏ ꯍꯣꯏ ꯍꯣꯏ
ꯂꯩꯇꯦ ꯂꯩꯇꯦ ꯍꯥꯏ꯭ꯔ ꯏꯃꯨꯡ ꯃꯅꯨꯡ ꯄꯨꯂꯛꯇꯤ ꯆꯠꯂꯤꯌꯦ ꯑꯗꯨꯗ
ꯑꯗꯣ ꯄꯩꯁꯥ ꯌꯥꯝ ꯍꯧꯗꯦ ꯁꯦꯡꯅ ꯍꯥꯏꯔꯗꯤ ꯑꯗꯣ ꯑꯗꯨꯗ ꯆꯠꯄꯗꯨꯗꯤ
ꯄꯩꯁꯥ ꯀꯌꯥꯃꯨꯛ ꯍꯧꯒꯦ ꯂꯤꯁꯤꯡ ꯑꯃ ꯑꯅꯤ
ꯂꯤꯁꯤꯡ ꯑꯃ ꯌꯧꯗꯦ
ꯁꯝꯍꯨ ꯃ ꯑꯗꯨ ꯆ ꯄꯌꯥꯕꯖꯅꯤ ꯌꯥ
ꯍꯣꯏ ꯌꯥꯝ ꯅꯛꯑꯦ ꯑꯗꯨꯝ ꯍꯥꯏꯕꯗꯤ ꯃꯤ ꯄꯨꯂꯞ ꯆꯠꯂꯗꯤꯀꯣ ꯄꯩꯁꯥꯗꯣ ꯌꯥꯝ ꯍꯧꯗꯦꯕ
ꯑꯗꯨ ꯆꯠꯍꯧꯗꯦꯕ ꯑꯩꯈꯣꯏ ꯏꯆꯦ ꯍꯣꯏ ꯎꯆꯦꯛ ꯏꯆꯦꯕꯨꯗꯤ ꯍꯣꯏ ꯇꯨꯝ ꯈꯔ ꯃꯁꯥ ꯗꯤꯒꯦ
ꯍꯣꯏ ꯈꯔ ꯁꯣꯠꯂꯦ ꯍꯣꯏ ꯈꯪꯉꯤꯗ ꯈꯪꯉꯤꯗ
ꯑꯩ ꯑꯩꯗꯤ ꯊꯕꯛ ꯑꯁꯣꯝ ꯆꯠꯀꯗꯕ ꯈꯣꯠꯀꯗꯕ ꯂꯩ ꯆꯠꯄ ꯌꯥꯗ꯭ꯔꯗꯕ
ꯀꯅꯦ
ꯀꯩꯁꯨ ꯃꯣꯏ ꯍꯥꯏꯗꯤ ꯁꯨꯃꯥꯏꯅ ꯃꯤ ꯃꯌꯥꯝ ꯑꯃꯨꯛ ꯑꯃꯨꯛ ꯌꯥꯎꯍꯧꯕꯒꯤ ꯄꯩꯁꯥꯁꯨ ꯌꯥꯝ ꯌꯥꯝꯗꯤ ꯃꯥꯏꯅ ꯍꯅ ꯐꯠꯇ꯭ꯔꯣ
ꯏ ꯊꯟꯗꯠꯆꯒꯦ ꯍꯥꯏꯅ ꯆꯠꯄ ꯌꯥꯕ ꯃꯐꯝ ꯅꯠꯇꯦꯕ ꯑꯗꯨꯒꯨꯝꯕꯗꯣ
ꯎ ꯑꯗꯨꯅꯦ ꯄꯩꯁꯥ ꯑꯗꯨꯝꯇꯪꯉꯦ ꯑꯗꯨ ꯇꯨꯝ ꯇꯨꯝ ꯆꯠꯂ
ꯑꯗꯨ ꯃꯐꯝꯗꯨꯗꯤ ꯑꯆꯥꯄꯣꯠ ꯀꯩꯀꯥ ꯂꯩꯅꯤꯉꯥꯏꯁꯨ ꯌꯥꯝ ꯂꯩꯇꯕꯅꯤꯅ ꯄꯩꯁꯥꯁꯨ ꯌꯥꯝ ꯁꯦꯐ ꯑꯣꯏꯕ
ꯎꯝ ꯑꯗꯨꯝ ꯍꯣꯏ ꯆꯥꯅ ꯊꯛꯅꯕ ꯄꯨꯂꯞ
ꯍꯣꯏ ꯑꯦꯗꯣ ꯅꯨꯗꯜꯁ ꯀꯌꯥꯗꯣ ꯂꯣꯏꯅ ꯄꯨꯔꯗꯤ ꯌꯥꯔꯦ ꯏꯁꯤꯡ ꯑꯁꯥꯕ ꯂꯩꯔꯗꯤ
ꯀꯣꯏꯕ ꯃꯐꯝꯗꯗꯤ ꯁ꯭ꯋꯥꯏꯗꯗꯤ ꯄꯣꯠ ꯆꯩꯩꯁꯦ ꯇꯥꯡꯉ ꯀꯝ ꯐꯪꯗꯗꯩ ꯂꯩꯔꯦ
ꯑꯁ ꯌꯥꯝ ꯇꯥꯡꯉꯤ ꯍꯥꯏ ꯏꯃꯥꯟꯅꯕ ꯍꯥꯏꯕꯀꯣ ꯃꯣꯏ ꯍꯣꯁꯇꯦꯜ ꯌꯨꯠ ꯍꯣꯁꯇꯦꯜ ꯀꯩꯀꯥ ꯑꯗꯨꯝ ꯂꯩꯕꯅꯤ ꯍꯥꯏꯌꯦꯕꯀꯣ
ꯑ
ꯑꯗꯨꯗ ꯇꯨ ꯗꯦꯁꯀꯨꯝꯕ ꯂꯩꯔꯤꯀꯥꯟꯗ ꯐꯣꯔ ꯊꯥꯎꯖꯟꯃꯨꯛ ꯆꯠꯈ꯭ꯔꯦ ꯍꯥꯏꯌꯦ ꯃꯣꯏꯗꯤ ꯈꯔ ꯑꯗꯨꯝ ꯉꯥꯎꯁꯤꯟꯅꯕꯅꯦꯕ
ꯎ
ꯑꯗꯨꯒꯤ ꯍꯥꯏꯗꯤ ꯌꯥꯝ ꯌꯥꯝ ꯆꯥꯕꯅꯦꯕ ꯑꯗꯨꯒ ꯑꯦꯛꯁꯇ꯭ꯔꯥꯁꯤ ꯌꯥꯝ ꯇꯧꯕꯅꯤꯅ ꯑꯗꯨꯝ ꯏꯅꯥꯛꯈ ꯈꯨꯟꯕꯒꯤ ꯍꯧ ꯅꯕꯤꯗ
ꯑ ꯑꯩꯗꯤ ꯁꯒꯣꯜ ꯇꯣꯡꯉꯦꯕꯀꯣ ꯀꯣꯏꯕꯤꯔꯒꯦ ꯁꯒꯣꯜ ꯇꯣꯡꯕꯗꯣ ꯃꯤꯅꯤꯠ ꯑꯃ ꯃꯤ ꯑꯍꯨꯝ ꯇꯣꯡꯒꯗꯕꯅꯦꯕ ꯃꯤꯅꯤꯠ ꯑꯅꯤꯈꯛꯇꯣꯡꯕꯗ ꯂꯨꯄꯥ ꯆꯥꯝꯃ ꯂꯧꯈ꯭ꯔꯦ
ꯄꯩꯁꯥ ꯍꯜꯂꯛꯑꯣ ꯍꯥꯏꯕ ꯌꯥꯗ꯭ꯔꯣ
ꯄꯩꯁꯥ ꯂꯧꯋꯦ ꯃꯣꯏ ꯁꯒꯣꯜ ꯇꯣꯡꯝꯕꯗꯣ ꯐ꯭ꯒꯦ ꯇꯣꯡꯉꯜꯂꯅꯦꯦ ꯄꯩꯁ ꯂꯧꯗꯣꯏꯅꯦ
ꯍꯥꯏꯗꯤ ꯑꯗꯨꯝ ꯇꯣꯡꯉꯔꯣꯏ ꯐꯣꯇꯣ ꯀꯥꯞꯄꯒ ꯀꯨꯝꯃꯅꯤ
ꯌꯥꯕꯖꯥꯅꯤ ꯉꯥꯏꯍꯥꯛꯇꯪ ꯐꯝꯒꯦ ꯑꯗꯨꯒ ꯐꯣꯇꯣ ꯀꯥꯞꯒꯦ ꯍꯥꯏꯔꯒ
ꯑ
ꯊꯣꯡꯉꯒ ꯑꯩꯈꯣꯏ ꯆꯠꯇꯍꯟꯗꯕꯤꯗꯀꯣ ꯑꯗꯨꯕꯨꯗꯤ ꯑꯁꯣꯝꯗꯁꯨ ꯄꯣꯔꯣꯒꯤ ꯀꯩꯅꯣ ꯌꯥꯝ ꯂꯩꯗꯅ ꯁꯒꯣꯜ ꯃꯌꯥꯝ ꯂꯩꯗꯅ ꯑꯗꯨꯗ ꯐꯝꯃ ꯀꯥꯞ ꯑꯗꯨ ꯐꯔ ꯆ ꯃꯥꯖꯦ ꯁ꯭ꯋꯥꯏꯗꯤ ꯁꯒꯣꯜ ꯃꯁꯥ ꯀꯩꯁꯨ ꯌꯥꯝ ꯍꯦꯟꯅ ꯐꯖꯕ ꯀꯩꯁꯨ ꯅꯠꯇꯦꯕ ꯑꯗꯨꯝꯅ
ꯎꯝ ꯎꯝ
ꯑꯗꯨꯕꯨ ꯆꯤꯡꯗ ꯆꯤꯡꯗ ꯁꯒꯣꯜ ꯊꯧꯕ ꯍꯥꯏ
ꯑꯗꯣ ꯏꯃꯥꯟꯅꯕꯈꯣꯏꯅ ꯁꯤ ꯏꯁꯇꯦꯇꯁ ꯊꯥꯒꯠꯂꯛꯑꯦꯕꯀꯣ ꯅꯣꯏ ꯃꯐꯝꯗ ꯑꯗꯨꯝ ꯅꯣꯡ ꯌꯥꯝ ꯇꯥꯕ ꯃꯐꯝꯗꯣ ꯈꯪꯉꯤꯗꯅ
ꯍ
ꯄ꯭ꯔꯤꯊꯤꯕꯤꯒꯤ ꯅꯣꯡ ꯌꯥꯝ ꯇꯥꯕ ꯃꯐꯝꯗꯣ
ꯑꯗꯨꯗ ꯑꯩꯈꯣꯏ ꯑꯦꯟ ꯑꯥꯏ ꯇꯤ ꯂꯩꯕꯗꯣ
ꯎꯝ
ꯑꯗꯣ ꯃꯣꯏ ꯀꯣꯏꯕꯤꯖꯕ ꯑꯁ ꯃꯣꯏ ꯀꯦꯝꯄꯁꯇ ꯌꯥꯝ ꯐꯖꯩ ꯃꯅꯥꯛ ꯁꯔꯥꯎꯟꯗꯤꯡꯁꯤ ꯑꯗꯨꯝ
ꯕꯁꯣ ꯈꯠꯇꯦ ꯌꯥꯗꯕ
ꯀꯍ ꯍꯥꯏꯕ
ꯑꯗꯣ ꯑꯩꯒꯤ ꯑꯦꯅꯒꯤꯗꯨꯗꯤ ꯂꯧꯈꯠꯄ ꯌꯥꯗꯦꯕ ꯐꯖ ꯅ ꯁꯦꯝꯖꯤꯟꯕꯟꯕ ꯌꯥꯔꯕ ꯎꯕꯗꯤ ꯎ
ꯌꯥꯝ ꯐꯖꯩꯌꯦ ꯃꯐꯝꯁꯤꯡꯅꯣ
ꯁꯤꯒꯤ ꯑꯦꯟ ꯑꯥꯏ ꯇꯤꯒꯤ ꯑꯇꯣꯞꯄ ꯁ꯭ꯀꯨꯜ ꯀꯣꯂꯦꯖꯀꯤ ꯑꯣꯏꯅꯀꯣ
ꯎꯝ
ꯅꯅꯥ ꯂ ꯆ
ꯍꯣꯏ ꯍꯣꯏ ꯍꯣꯏ
ꯎꯝ
ꯅꯪꯗꯤ ꯍꯌꯦꯡꯒꯤ ꯄ꯭ꯂꯥꯟꯗꯤ ꯀꯩꯀꯩ ꯂꯩꯒꯦ ꯑꯗꯨꯝ ꯂꯩꯗꯣꯏꯔꯣ ꯏꯟꯇꯔꯟ ꯀꯩꯀꯥ ꯆꯠꯇꯣꯏꯔꯣ
ꯑꯁ ꯑꯉꯥꯎꯕꯧ ꯍꯌꯦꯡꯁꯩ ꯅꯣꯡꯃꯥꯏꯖꯤꯡꯅꯤ
ꯑꯣ ꯀꯥꯎꯏꯦ ꯀꯥꯎꯏꯦꯅꯦ ꯅꯣꯏ ꯂꯝꯗꯗꯤ ꯑꯗꯨꯒꯨꯝꯕ ꯌꯥꯗꯦꯀꯣ ꯁꯟꯗꯦꯗꯗꯤ
ꯀ ꯂꯣꯟ ꯈ ꯇ ꯂ ꯈꯔ ꯍꯥꯡꯉꯦꯕꯀꯣ ꯑꯗꯣ ꯑꯌꯥꯝꯕꯗꯤ ꯌꯣꯜꯂꯦꯗꯪ ꯍꯥꯏꯕꯅꯦ
ꯀꯥꯎꯕꯩꯅꯦꯅꯦ ꯏꯃꯥꯟꯅꯕꯤ ꯑꯅꯤꯁꯨ ꯂꯩꯌꯦ ꯅꯣꯏꯔꯣꯝꯗꯒꯤ ꯑꯩꯈꯣꯏ ꯍꯧꯖꯤꯛ ꯊꯕꯛ ꯇꯧꯃꯤꯟꯅꯕ ꯌꯥꯝꯅ ꯀꯩꯅꯣ ꯀ꯭ꯔꯦꯖꯤ ꯑꯣꯏꯌꯦ ꯃꯣꯏ ꯖꯥꯇꯤꯗꯣ ꯖꯤꯑꯅ ꯍꯏ
ꯑꯣ ꯈꯥꯏ ꯈꯔ
ꯌꯥꯝ ꯀꯩꯅꯣ ꯇꯧꯋꯤ
ꯑꯗꯨꯝ ꯏꯪꯂꯤꯁꯇ ꯐꯥꯎꯅꯌꯦꯅꯦꯅꯦ
ꯍꯣꯏ ꯏꯪꯂꯤꯁꯇ ꯑꯗꯨꯝ ꯑꯩꯁꯨ ꯑꯗꯨꯝ ꯍꯥꯏꯅ ꯑꯩ ꯏꯪꯂꯤꯁꯇꯤ ꯐꯖꯅ ꯉꯥꯡꯕ ꯍꯩꯇꯦ ꯑꯗꯨ ꯑꯣꯏꯔꯁꯨ ꯉꯥꯡꯈꯤꯦꯀꯣ ꯍꯥꯏꯔꯒ ꯍꯣꯏ ꯍꯣꯏ ꯍꯥꯏꯌꯦꯦ
ꯃꯥꯏ ꯌꯥꯝꯅꯤ
ꯍꯣꯏ ꯐꯅꯝ ꯍꯩꯔꯝꯅꯤꯒꯣ ꯅꯪ
ꯎꯝ ꯍꯩ ꯐꯅꯌꯥꯝ ꯍꯩꯕ ꯅꯠꯇꯣ ꯍꯥꯏꯗꯤ ꯐꯥꯎꯅꯅꯕ ꯍꯣꯠꯅꯕꯗ ꯉꯥꯡꯕ ꯌꯥꯗꯕꯅꯤꯅ ꯑꯗꯨꯝ ꯅꯝꯐꯨ ꯅꯝꯐꯨꯗꯣ ꯉꯥꯡꯕꯤꯅꯀꯣ
ꯑꯣ ꯑꯗꯨꯣ ꯍꯥꯏꯅꯔꯝꯕꯅꯤ
ꯑꯣ ꯍꯥꯏꯅꯔꯦ ꯍꯧꯖꯤꯛꯄꯨꯗꯤ
ꯍꯣꯏ ꯑꯩꯈꯣꯏꯁꯨ ꯑꯗꯨꯝ ꯉꯥꯡꯉꯗꯤꯀꯣ ꯑꯗꯨꯝ ꯍꯥꯏꯅꯔꯛꯑꯦꯕ
ꯍꯥꯏꯗꯤ ꯑꯩꯈꯣꯏ ꯇꯥꯕꯗꯤ ꯈꯪꯈꯤꯗꯅ ꯃꯥꯅ ꯍꯥꯏꯅꯤꯡꯉꯤꯁꯦ ꯀꯔꯤꯅꯣ ꯀꯥꯏꯒ
ꯍꯣꯏ ꯍꯣ ꯍꯣꯏ
ꯑ
ꯍꯣꯏ
ꯅꯤꯡꯗꯦꯗ ꯅꯨꯡ ꯆꯤꯟꯁꯨ ꯃꯌꯥꯝ ꯇꯨꯝꯨꯕꯒꯤ
ꯑꯩꯗꯤ ꯇꯨꯝꯅꯤꯡꯔꯛꯏ
ꯂꯣꯟ ꯌꯥꯝ ꯍꯩꯕꯁꯦ ꯌꯥꯝ ꯀꯥꯟꯅꯩꯌꯦ ꯏꯃꯥꯟꯅꯕꯤ ꯂꯣꯟ ꯃꯔꯤ ꯃꯉꯥ ꯈꯪꯉꯦ
ꯑꯁ ꯑꯩꯁꯨ ꯂꯣꯟ ꯌꯥꯝ ꯍꯩꯅꯤꯡꯉꯤ ꯑꯗꯨꯕꯨ ꯑꯩ ꯂꯣꯟ ꯇꯝꯕꯒꯤꯁꯦ ꯌꯥꯝ ꯍꯥꯏꯕꯤꯌꯦ ꯑꯗꯨꯒ ꯑꯇꯣꯞꯄ ꯖꯥꯇꯤꯒꯁꯨ ꯑꯩ ꯌꯥꯝ ꯂꯩꯃꯤꯟꯅꯩꯑꯕ
ꯎꯝ
ꯑꯗꯨꯒ ꯁꯨꯛꯍꯥꯏ ꯍꯥꯏꯌꯨ ꯌꯥꯗꯦ ꯂꯣꯟ ꯃꯆꯥ ꯃꯆꯥ ꯐꯥꯎ
ꯑꯗꯨꯅꯦ ꯑꯩꯁꯨ ꯆꯪꯗ ꯍꯥꯏꯕ
ꯑꯣ
ꯍꯣꯏ ꯏꯃꯨꯡ ꯃꯅꯨꯡꯒꯤ ꯄꯨꯜꯂꯞ ꯁꯨꯅ ꯂꯩꯕ꯭ꯔꯣ
ꯍꯣꯏ ꯂꯩꯑꯦ ꯌꯨꯝꯗ ꯂꯣꯏꯅ ꯁꯨꯅ ꯂꯩꯌꯦ ꯍꯣꯏ ꯏꯌꯥꯝꯕ ꯑꯃꯗꯤ ꯂꯩꯇꯦ ꯅꯣꯏ ꯃꯥꯈꯣꯏ ꯂꯩꯕ ꯃꯐꯝꯗ ꯑꯗꯨꯝ ꯇꯧꯔ ꯂꯩꯕꯅꯤ
ꯅꯨꯡꯉꯥꯏꯕ꯭ꯔꯦ ꯅꯣꯡ ꯐꯥꯗꯣꯛ ꯏꯃꯨꯡ ꯃꯅꯨꯡ ꯂꯣꯏ ꯁꯨꯔꯣꯏ ꯅꯨꯡꯉꯥꯏꯔ ꯂꯩꯗꯣ
ꯍꯣꯏ ꯂꯩ ꯂꯩ
ꯎꯝ ꯀꯣꯏꯕ ꯆꯠꯄꯗꯤ ꯀꯩꯝ ꯇꯧꯗ꯭ꯔꯤꯕꯣ ꯑꯗꯨꯝ ꯐꯨꯇꯨꯝ ꯆꯥꯔꯒ ꯑꯗꯨꯝ ꯍꯧꯒꯠꯂ ꯇꯤꯚꯤ ꯌꯦꯡꯉꯒ ꯑꯗꯨꯝ ꯇꯂ ꯄꯅꯤ
ꯀꯣꯏꯕ ꯆꯠꯄ ꯀꯩꯀꯥ ꯌꯥꯗꯅ
ꯑ ꯅꯨꯡꯉꯥꯏꯇꯦ ꯀꯨꯠꯅꯁꯨꯅꯁꯨꯝ ꯅꯃꯥꯟꯅꯕ ꯈꯔ ꯈꯔ ꯃꯁꯥ ꯃꯁꯥꯒꯤ ꯊꯕꯛ ꯑꯣꯏꯅ ꯇꯧꯔ ꯆꯠꯈꯤ ꯍꯧꯛꯅ ꯄꯨꯟꯕ ꯐꯪꯉꯝꯔꯣꯏ ꯄ
ꯍꯣꯏ ꯑꯗꯨꯅꯦ ꯃꯤꯁꯨ ꯌꯥꯝꯗꯕ ꯠꯇ ꯑꯃꯨꯛ ꯃꯔꯤ
ꯍꯗꯗꯤ ꯑꯩꯈꯣꯏ ꯃꯌꯥꯝꯃꯛꯇꯗꯤ ꯀꯅꯥꯅ ꯊꯕꯛ ꯏꯍꯥꯟ ꯍꯥꯟꯅ ꯇꯧꯈꯦꯗ ꯑꯆꯠ ꯍꯥꯟꯔ ꯆꯠꯈꯤꯕ ꯃꯤꯗꯨꯅ ꯈ꯭ꯋꯥ ꯊꯕꯛ ꯈꯔ ꯇꯧꯔꯦꯅꯦ ꯅꯠꯇ꯭ꯔꯥ
ꯃꯥꯅꯦ ꯃꯥꯅꯦ
ꯃꯣꯏꯗꯤ ꯁꯨꯃꯥꯏꯅ ꯇꯧꯅ ꯇꯧꯅ ꯇꯣꯂꯣꯞꯁꯨ ꯆꯥꯔꯗꯕꯅꯦ ꯑꯗꯨꯝ
ꯍꯣꯏ ꯍꯣꯏ ꯍꯣꯏ ꯂꯥꯏꯅ ꯂꯥꯏꯅ ꯄꯤꯕꯗꯨꯅꯤ ꯑꯩꯅ
ꯑꯣꯏꯗ ꯈꯪꯗꯦꯗ ꯑꯩꯈꯣꯏꯁꯨ ꯀꯅꯥꯅ ꯍꯥꯟꯅ ꯊꯕꯛ ꯇꯧꯗꯣꯏꯅꯣ ꯈꯪꯗꯦ
ꯅꯪꯅ ꯇꯧꯗꯧ ꯃꯥꯜꯂꯦ ꯑꯩꯒꯤ ꯑꯗꯨꯗꯤ
ꯀꯗꯥꯏꯗꯒꯤ ꯌꯥꯝ ꯀꯨꯏꯅ ꯆꯪꯏ ꯂꯥꯏꯔꯤꯛ ꯀꯩꯀꯥ ꯇꯝꯕꯁꯦ
ꯍꯣꯏ ꯑꯁꯦꯡꯕ ꯅꯪꯗꯤ ꯑꯃꯨꯛ ꯃꯈꯥ ꯇꯝꯊꯗꯧ ꯅꯠꯇ꯭ꯔꯣ
ꯑ ꯁꯤꯗ ꯎꯝ ꯏꯃꯨꯡ ꯃꯅꯨꯡꯗꯤ ꯄꯩꯁꯥ ꯀꯩꯀꯥ ꯊꯥꯗꯣꯛ ꯊꯥꯖꯤꯟ ꯇꯧꯕꯗꯣ ꯋꯥꯔꯦ ꯁꯤꯟꯅꯕ ꯇꯧꯔꯣ ꯍꯥꯏꯌꯦꯕꯀꯣ ꯄꯩꯁꯥꯗꯣ ꯌꯥꯝ ꯆꯪꯈ꯭ꯔꯦꯕꯀꯣ
ꯁꯤ ꯌꯥꯝ ꯆꯪ ꯃ